ꯎꯝ ꯌꯥꯔꯦ
ꯑꯁ
ꯅꯪꯒꯤ ꯐꯣꯟꯅ ꯇꯧꯕ꯭ꯔꯥ ꯀꯔꯤꯔꯥ ꯑꯃ ꯇꯧꯔꯝꯅꯤ
ꯑꯗꯣ ꯑꯩꯅ ꯇꯧꯕꯗꯤ ꯌꯥꯗꯦꯀꯣ
ꯀ ꯀꯔꯝꯃꯥꯏꯅ ꯇꯥꯕ꯭ꯔꯕ ꯑꯁꯤ ꯇꯥꯛꯁ ꯂꯣꯏꯔꯦ ꯍꯥꯏꯕ꯭ꯔꯥꯕ
ꯑꯩꯥ ꯍꯣꯔꯦꯟ ꯁꯀ꯭ꯔꯤꯟꯁꯣꯠ ꯂꯧꯔꯛꯀꯦ
ꯑꯣ ꯍꯨꯔꯦꯟ ꯑꯩ ꯍꯥꯏꯔꯛꯀꯦ
ꯎꯝ
ꯍꯩꯅꯧ ꯆꯥꯕ ꯐꯪꯕ꯭ꯔꯣ ꯑꯈꯣꯏ ꯍꯩꯅꯧ ꯌꯥꯝ ꯃꯨꯜꯂꯦ ꯉ
ꯑꯥ ꯁ꯭ꯀꯨꯜ ꯂꯣꯏꯕꯀꯥꯟꯗꯗꯤ ꯁ꯭ꯀꯨꯜ ꯀꯥꯔꯛꯄꯀꯥꯟꯗꯗꯤ ꯂꯣꯏꯒ꯭ꯔꯅꯤ
ꯈ꯭ꯔꯗꯤ ꯂꯩꯔꯝꯗꯧ ꯃꯥꯜꯂꯦ ꯗꯨꯕꯨ ꯌꯥꯝꯅꯗꯤ ꯂꯩꯔꯣꯏ ꯑꯁ ꯌꯥꯝ ꯌꯥꯝ ꯃꯨꯜꯂꯦ ꯇꯔꯥꯒꯨꯝꯕ
ꯍꯥꯎꯅꯤꯍꯦ ꯈꯣꯏ ꯁꯣꯝꯗꯗꯤꯗꯤ ꯂꯩꯇꯦ
ꯍꯩꯅꯧ ꯄꯥꯟꯗꯕ꯭ꯔꯕ ꯅꯣꯏ
ꯄꯥꯟꯗꯦ ꯍꯣꯏꯒꯤꯗꯤ ꯂꯩꯔꯝꯃꯦ ꯄꯥꯟꯕꯤ ꯃꯥ ꯑꯗꯨ ꯀꯩꯗꯣ ꯀꯩꯅꯣ ꯇꯧꯒ꯭ꯔꯦ ꯄꯥꯟꯗꯔꯦ ꯍꯟꯗꯛꯇꯤ
ꯀꯔꯤ ꯇꯧꯋꯤꯅꯣ ꯏꯁꯤꯡ ꯒꯨꯗꯨꯛ-ꯒꯨꯗꯨꯛ-ꯒꯗꯨꯛ ꯇꯧꯋꯤꯗꯨꯅ
ꯏꯁꯤꯡ ꯍꯩ ꯁꯥꯟꯅꯥꯔꯤ
ꯊꯕꯛ ꯂꯩꯇꯕꯒꯤ ꯍꯩ ꯑꯩ ꯒ꯭ꯂꯣꯞ ꯐꯪꯗ꯭ꯔꯦ
ꯀꯔꯤ
ꯐꯪꯗꯕꯒꯤ ꯍꯪꯒꯥꯝ ꯊꯥꯎ ꯑꯣꯏꯅ ꯑꯣꯏ ꯍꯪꯒꯝ
ꯑꯣꯖꯤ ꯅꯪ ꯍꯧꯖꯤꯛꯐꯧ ꯆꯠꯇ꯭ꯔꯤ ꯄꯨꯡ ꯀꯌꯥꯗ꯭ꯔꯥ ꯄꯨꯡ ꯀꯌꯥ ꯆꯠꯇꯣꯏꯕ ꯍꯧꯖꯤꯛꯕꯧ ꯆꯠꯇ꯭ꯔꯗꯤ ꯍꯧꯖꯤꯛꯇꯖꯨ ꯍꯨꯏ ꯆꯤꯛꯅꯕꯒꯤ ꯑꯩꯖꯨ ꯁꯣꯝꯗ ꯀꯧꯔꯤ ꯑꯗꯣꯝꯗꯖꯨ ꯆꯤꯛꯅꯔꯕ
ꯎꯝ ꯂꯣꯏꯔꯕ꯭ꯔꯥ ꯅꯪ ꯆꯦꯛ ꯇꯧꯕ
ꯑꯁ ꯑꯩ ꯀ꯭ꯂꯥꯁ ꯑꯝ ꯋꯥꯠꯂꯤꯌꯩ ꯑꯃꯗꯤ ꯅꯝꯐꯨꯗ ꯂꯣꯏꯔꯦ ꯑꯃ ꯋꯥꯠꯂꯤ
ꯁꯟꯗꯦꯗ ꯇꯧꯔꯁꯤꯔ ꯈꯪꯗꯦ
ꯉꯁꯤ ꯋꯥꯏꯅ꯭ꯁꯗꯦꯔꯣ ꯇꯨꯏꯁꯗꯦꯔꯥ ꯋꯥꯏꯅ꯭ꯁꯗꯦ
ꯋꯥꯏꯅ꯭ꯁꯗꯦꯅꯦ
ꯌꯥꯏꯗ ꯍꯌꯦꯡ ꯇꯞ ꯇꯞ ꯇꯧꯔꯖꯨ ꯑꯃꯈꯛꯇ ꯉꯥꯏꯔꯕꯕꯨ ꯆꯦꯡꯒꯨꯡꯒ ꯌꯥꯝ ꯍꯦꯛꯂꯛꯗꯧ ꯃꯜꯂꯦ ꯅꯪ
ꯌꯥꯝ ꯍꯦꯛꯂꯛ ꯇꯧꯔꯤꯒꯦ
ꯁꯦꯡꯕꯩꯅꯦ ꯌꯥꯝ ꯍꯦꯛꯂꯛꯇꯧ ꯃꯥꯜꯂꯦ
ꯑꯗꯨ ꯐꯥꯎ ꯐꯪꯗ꯭ꯔꯗꯤ
ꯑꯝꯐꯥꯎ ꯐꯪꯗ꯭ꯔꯁꯨ ꯍꯛꯆꯥꯡ ꯁꯥꯖꯦꯟꯅꯦ ꯈꯟꯈ꯭ꯔꯒꯦ
ꯌꯥꯏꯌꯦ ꯑꯩꯗꯨꯝ ꯆꯠꯅꯤꯡꯉꯦ
ꯃꯥꯏ ꯆꯤꯟ ꯆꯠꯁꯦ ꯑꯊꯥꯞꯄꯗ
ꯃꯥꯁꯨ ꯆꯠꯀꯅꯤ ꯍꯥꯏꯕ꯭ꯔꯣ
ꯎꯝ
ꯃꯣꯏꯗꯩ
ꯇꯧꯔꯛꯀꯦ ꯍꯣꯔꯦꯟꯗ ꯍꯥ ꯇꯧꯔꯛꯀꯦ ꯀꯗꯥꯏꯗꯒꯤꯅꯣ ꯃꯁꯔꯨꯝ ꯈꯪꯗꯦ ꯌꯦꯡꯕ ꯆꯠꯁꯦ ꯍꯥꯏꯌꯦ ꯇꯥꯕ꯭ꯔꯣ
ꯇꯥꯏꯌꯦ
ꯑꯩ ꯉꯁꯥꯏ ꯏꯁꯤꯡ ꯆꯪꯕꯗꯣ ꯌꯥꯗꯤ ꯌꯥꯕꯅꯦ
ꯍꯥꯥꯞꯄꯕꯣ ꯅꯪ
ꯌꯥꯗꯤ ꯌꯥꯏꯌꯦ ꯍꯣꯏ ꯍꯣꯏ ꯍꯥꯞꯇꯦ ꯑꯩꯗꯤ ꯌꯥꯔ ꯌꯥꯒꯗ꯭ꯔ ꯈꯜꯂꯒ ꯌꯥꯔꯒ ꯂꯩꯌꯦ ꯔꯩꯆꯦꯜ
ꯂꯥꯁꯇ ꯆꯦꯡꯒꯨꯝꯅ ꯇꯥꯜꯂꯛꯀꯅꯤꯀꯣ ꯃꯤ ꯌꯥꯝꯃꯟ
ꯇꯥꯕ꯭ꯔꯣ
ꯇꯥꯖꯕ ꯇꯥꯖꯕ ꯑꯃ ꯇꯧꯔꯦ
ꯂꯥꯁꯇ ꯆꯦꯡꯒꯨꯝꯅ ꯇꯥꯟꯖꯔꯛꯁꯅꯤ ꯃꯤ ꯌꯥꯝꯃꯦ
ꯏꯁꯤꯡ ꯉꯛꯇ ꯆꯥꯅꯕ ꯃꯥꯂꯦ
ꯑꯥ ꯁꯤ ꯀꯩꯅꯣ ꯑꯃꯣꯠꯄ ꯇꯛꯊ ꯑꯝꯕꯩꯅꯦ
ꯑꯆꯥ ꯌꯥꯖꯕ꯭ꯔꯣ ꯉꯆ ꯌꯥ ꯔꯆꯤꯂꯣ
ꯆꯂꯣ ꯑꯥ ꯆ ꯁꯇ꯭ꯔꯦꯠꯇ ꯌꯨꯝꯗ ꯆꯠꯂꯣ
ꯑꯗꯨꯅꯦ
ꯈꯪꯉꯦꯗ ꯈꯪꯉꯦꯗ ꯅꯪꯅ ꯍꯥꯏꯕꯕꯗꯤ ꯑꯗꯨ ꯎꯝ ꯑꯤꯁ ꯍꯧꯖꯤꯛꯃꯛꯅꯤꯅ ꯍꯧꯗꯦ ꯍꯥꯏꯔꯝꯕꯗꯣ ꯑꯣ ꯀꯣꯟꯅꯅꯣ ꯑꯆꯣ ꯅꯃꯥ ꯑꯩ ꯅꯃꯥ ꯅꯠꯇꯦ
ꯑꯍ ꯅꯤꯡꯉꯥꯏ ꯇꯧꯔꯤꯔꯥ ꯅꯪ ꯑꯉꯥꯡꯗꯣ ꯏꯟꯅꯒꯦꯅ
ꯇꯥꯗꯣ ꯐꯣꯟ ꯇꯧꯑꯣꯅꯦ ꯐꯣꯟ
ꯍꯦꯛꯂꯣ ꯍꯦꯛꯂꯣ ꯍꯦꯛꯂꯣ ꯌꯥꯝ ꯍꯦꯛꯂꯣ ꯌꯥꯝ ꯂꯩꯔꯗꯤ ꯃꯣꯢꯊꯪ ꯆꯠꯅꯕ
ꯃꯤꯅ ꯂꯩꯇꯦ ꯂꯩꯇꯦ ꯍꯦꯛꯇ ꯍꯥꯏꯌꯦ ꯆꯠꯇ꯭ꯔꯤꯉꯩꯗ
ꯃꯐꯝ ꯑꯇꯣꯞꯄꯗ ꯑꯃꯨꯛ ꯌꯦꯡꯉꯣꯗꯅ
ꯍꯧꯖꯤꯛ ꯀꯥꯟꯗꯣ ꯁꯤꯕꯥꯥꯟꯗꯕ ꯀꯃꯥꯏꯗꯣ ꯍꯧꯒꯦ ꯍꯥꯏꯕꯅꯦꯕ
ꯍꯥꯏ ꯑꯇꯣꯞꯄꯔꯣꯝꯗ ꯑꯃꯨꯛ ꯆꯠꯂꯣ ꯍꯣꯔꯦꯟ ꯍꯧꯔꯝꯃꯗꯤ ꯌꯥꯝ ꯍꯦꯛꯂꯛꯀꯅꯤ
ꯌꯥꯝꯃꯛꯑꯦ ꯇꯧꯔꯤꯁꯦ ꯑꯣꯀꯦ ꯇꯧꯔꯦ ꯃꯩꯇꯦ ꯌꯥꯝ ꯌꯥꯝꯔꯗꯤ ꯄꯤꯔꯛꯀꯦ ꯀꯥꯏꯅ
ꯌꯥꯏꯑꯦ ꯄꯤꯔꯣꯑꯣ
ꯑꯁꯤ ꯑꯩꯈꯣꯏ ꯂꯩꯀꯥꯏꯗ ꯌꯥꯝ ꯎꯂꯥꯝꯕꯤ ꯃꯥꯜꯂꯛꯑꯦꯕ ꯌꯥꯝ ꯂꯥꯡꯕ ꯎꯄꯥꯏ ꯂꯩꯇꯦ ꯅꯪ ꯅꯪꯒꯤ ꯂꯥꯟꯗꯤ ꯁꯝꯗꯤ ꯕꯣꯁꯅꯦꯕ ꯂꯣꯃꯤꯇ ꯀꯁꯝ ꯀꯁꯝꯃꯦ ꯅ ꯄꯥꯏꯕꯒꯨꯝꯕ ꯑꯩꯉꯣꯟꯗ ꯄꯥꯏꯅꯔꯤ ꯁꯣꯔꯤ ꯁꯣꯔꯤ ꯁꯣꯔꯤ ꯁꯣꯔꯤ ꯁꯣꯔꯤ
ꯍꯥꯎꯇꯦ ꯏꯁꯤꯡ
ꯍꯥꯎ ꯇꯦ ꯏꯝꯐꯥꯜꯒꯤ ꯏꯁꯤꯡ ꯊꯛꯄꯅꯤꯅ ꯁꯤꯒꯤ ꯏꯁꯤꯡ ꯍꯞꯇꯦ ꯍꯥꯏꯕ꯭ꯔꯕ ꯅꯪꯒꯤꯁꯦ
ꯀꯥꯏꯗꯒꯦ ꯃꯣꯏꯗꯤ ꯂꯨꯝꯗꯕꯤ ꯊꯥꯛꯄꯒꯤ ꯑꯩ ꯈꯅꯥꯎ ꯅꯥꯕꯅ ꯁꯤꯒꯦ ꯇꯧꯑꯦꯉꯣ
ꯅꯤꯀꯣ ꯃꯤꯅꯤꯔꯦꯜ ꯋꯇꯔ ꯊꯛꯄ꯭ꯔꯣ ꯀꯔꯤ
ꯅꯟ ꯃꯣꯏ ꯇꯣꯠꯇꯤꯒꯤ ꯏꯁꯤꯡꯗꯣ
ꯑꯣ ꯔꯆꯦꯜ ꯍꯥꯏꯕꯁꯤ ꯏꯆꯦ ꯅꯪꯒꯤ ꯃꯤꯡ ꯅꯠꯇ꯭ꯔꯗꯤ ꯀꯅꯥꯒꯤ ꯃꯤꯡꯔꯣ ꯑꯩꯒꯤ ꯑꯃꯁꯤꯅ ꯏꯟꯅꯒꯦ ꯇꯧꯅꯔꯤꯑ ꯀ
ꯃꯩ ꯏꯪꯒꯤꯠ ꯈꯪꯉꯝꯒꯅꯤꯅꯦ
ꯑꯉꯥꯡ ꯁꯤꯅꯤ ꯀꯥꯏꯅ ꯇꯤꯡ ꯍꯥꯗꯗꯣ ꯃꯥꯡꯈ꯭ꯔꯕ꯭ꯔꯥ ꯅꯪꯒꯤꯗꫭ ꯇꯥꯕꯔꯣ ꯑꯩ ꯍꯣꯔꯦꯟ ꯍꯜꯂꯛꯄ ꯀꯥꯟꯗ ꯍꯥꯏꯒꯦ ꯌꯥꯗꯤ ꯌꯥꯕꯅꯦ ꯑꯩꯒꯤꯁꯨ ꯑꯗꯨꯃꯥꯏꯅ ꯇꯧꯋꯦꯕ ꯑꯗꯨ
ꯍꯣꯏ ꯍꯣꯏ ꯍꯣꯏ ꯁꯦꯝꯃꯁꯦ
ꯑꯥ ꯀꯔꯤ ꯍꯥꯏꯔꯤꯕ ꯃꯣꯃꯣ ꯅ ꯃꯣꯃꯣ ꯑꯣꯏꯅ
ꯅꯪ ꯀꯔꯤ ꯍꯥꯏꯕꯅꯣ ꯅꯁꯛ ꯐꯖꯩꯕ ꯃꯁꯛ ꯐꯖꯩꯕ ꯅꯪ ꯃꯁꯛ ꯊꯤꯋꯦꯕ ꯅꯁꯛꯇꯣ ꯇꯕ꯭ꯔꯥ ꯄꯦꯍꯦ ꯁꯤ ꯂꯧꯕ ꯂꯥꯛꯎ ꯄꯦ ꯇꯨꯝꯍꯜꯂꯣ ꯁꯤ ꯇꯨꯝꯅꯤꯡ ꯃꯃꯤꯅ ꯏꯁꯨꯁꯦ ꯍꯩ
ꯅꯩꯅꯨꯗꯣ ꯏꯔꯗ ꯑꯁ ꯀꯞꯅꯤꯡꯉꯦ ꯑꯩꯗꯤ ꯂꯣꯏꯔꯦ